ꯑ ꯍꯜꯂꯣ ꯍꯥꯏꯕꯤꯌꯨ ꯃꯔꯨꯞ
ꯑ ꯃꯔꯨꯞ ꯑꯩ ꯏꯁꯥꯃꯛ ꯑꯥ ꯑꯩꯈꯣꯏꯒꯤ ꯑꯥ ꯗ꯭ꯔꯃꯥꯗ ꯊꯣꯛꯆꯔꯨꯔꯕ ꯑꯗꯨꯒꯨꯝꯕ ꯃꯤꯁꯛ ꯑꯃꯅꯤ ꯑꯥ ꯃꯔꯨꯞꯄꯨ ꯍꯧꯖꯤꯛꯄꯨ ꯀꯔꯤ ꯀꯔꯤ ꯃꯊꯦꯜ ꯂꯧꯈꯠꯄꯤꯔꯒꯦ
ꯑꯥ ꯃꯔꯨꯞ ꯑꯣꯏꯁꯦ ꯀꯥꯡꯁꯣꯏ ꯑꯃꯒ
ꯎꯝ
ꯃꯣꯔꯣꯛ ꯃꯦꯠꯄ ꯑꯃꯒ ꯆꯥꯖꯔꯦ ꯆꯥꯔꯤꯉꯩ ꯃꯔꯛꯇꯨꯗꯁꯨ ꯃꯔꯨꯞ ꯑꯃꯅ ꯍꯥꯏ ꯐꯣꯟ ꯇꯧꯕꯤꯔꯛꯇꯅꯅꯨꯡ ꯋꯥꯔꯤ ꯀꯌꯥ ꯑꯃꯁꯨ ꯁꯥꯖꯈꯔ꯭ꯦ ꯆꯥꯛ ꯁꯨ ꯃꯇꯦꯛ ꯑꯃꯥ ꯍꯥꯖꯔꯨꯔꯦ ꯑꯗꯣ ꯃꯔꯨꯞꯁꯦ ꯑ ꯗ꯭ꯔꯃꯥ ꯌꯥꯎꯕꯁꯨꯅꯦ ꯍꯥꯏꯕꯤꯔꯑꯦ ꯑꯗꯣ ꯗ꯭ꯔꯃꯥꯒꯤ ꯗꯥꯏꯂꯣꯛ ꯒꯨꯝꯕ ꯀꯩꯒꯨꯝꯕ ꯃꯆꯥ ꯑꯃ ꯃꯇꯦꯛ ꯑꯃ ꯇꯧꯕꯤꯔꯒꯗꯤ ꯌꯥꯝ ꯅꯨꯡꯉꯥꯏꯒꯅꯤ
ꯑꯥ ꯀꯩꯅꯣꯅꯤ ꯑꯩꯁꯦ ꯑꯗꯨꯒꯤ ꯃꯇꯥꯡꯗꯗꯤ ꯊꯣꯏꯗ ꯗꯨꯛꯅ ꯑꯩ ꯃꯤꯉꯣꯟꯗ ꯑꯩꯈꯣꯏꯒꯤ ꯗꯥꯏꯂꯣꯛꯀꯨꯝꯕꯗꯤ ꯇꯧꯖꯗꯦ ꯑꯗꯨꯕꯨ ꯉꯁꯤ ꯃꯔꯨꯞꯀ ꯋꯥꯔꯤ ꯋꯥ ꯇꯥꯏ ꯁꯥꯟꯅꯗꯨꯅ ꯁꯤꯒꯤ ꯃꯇꯥꯡꯗ ꯌꯥꯝꯅ ꯀꯩꯒꯤꯗ ꯇꯥꯕꯤꯅꯤꯡꯕ ꯐꯣꯡꯗꯣꯛꯄꯁꯤ ꯇ ꯌꯥꯝꯅ ꯑꯩꯈꯣꯏꯒꯤ ꯍꯔꯥꯎꯖꯕ ꯍꯥꯏꯇꯥꯔꯦ ꯀꯩꯅꯣꯅꯤ ꯃꯔꯨꯞ ꯑ ꯃꯔꯨꯝꯅ ꯅꯨꯡꯁꯤꯕꯤꯗꯨꯅ ꯗꯥꯏꯂꯣꯛ ꯃꯆꯥ ꯑꯃꯇꯪ ꯇꯥꯕꯤꯒꯦ ꯍꯥꯏꯕꯁꯤꯗ ꯑꯩ ꯇꯧꯖꯒꯦ ꯑꯗꯨꯒ ꯃꯇꯨꯡꯗꯁꯨ ꯃꯔꯨꯞꯁꯤ ꯑꯩꯈꯣꯏꯒꯤ ꯑꯩꯒ ꯋꯥꯔꯤ ꯇꯧꯕꯁꯤꯗ ꯑꯩꯈꯣꯏꯒꯤ ꯀꯂꯥꯒꯤ ꯃꯇꯥꯡꯁꯤꯗ ꯋꯥꯔꯤ ꯋꯥꯇꯥꯏ ꯉꯥꯏꯍꯥꯛ ꯇꯧꯖꯒꯦꯅ ꯇꯧꯖꯔꯛꯄ ꯄꯅꯤ ꯑꯩꯈꯣꯏꯒꯤ ꯗ꯭ꯔꯃꯥ ꯐꯤꯂꯝ ꯑꯃꯗꯤ ꯑꯩꯈꯣꯏꯒꯤ ꯂꯩꯔꯤꯕ ꯂꯤꯂꯥꯒꯤ ꯐꯝꯄꯥꯛꯁꯤꯡꯁꯤꯗ ꯀꯔꯤ ꯀꯔꯝꯕ ꯑꯅꯧꯕ ꯃꯍꯥꯎ ꯄꯤꯅꯤꯡꯉꯤ ꯑꯃꯗꯤ ꯂꯩ ꯍꯧꯈ꯭ꯔꯕ ꯀꯌꯥ ꯑꯃꯒꯤ ꯃꯇꯥꯡꯗ ꯋꯥꯔꯤ ꯋꯥꯇꯥꯏ ꯇꯧꯁꯦꯟ ꯇꯧꯖꯕꯅꯤ ꯐꯔꯦ ꯃꯔꯨꯞ ꯑꯩ ꯗꯥꯏꯂꯣꯛ ꯃ ꯇꯦꯛ ꯑꯃꯇꯪꯗꯤ ꯑꯩ ꯃꯨꯞꯀꯤ ꯃꯥꯏ ꯌꯦꯡꯂꯒ ꯇꯧꯖꯔꯛꯀꯦ ꯃꯥ ꯃꯔꯨꯞ ꯌꯥꯕꯤꯔꯕ꯭ꯔꯥ ꯀꯃꯥꯏ ꯇꯧꯏ
ꯎꯝ ꯌꯥꯔꯦ ꯃꯔꯨꯞ ꯈꯤꯇꯪ ꯁꯥꯡ ꯇꯞꯅꯥ ꯇꯧꯕꯤꯑꯣ ꯇꯥꯕꯗ ꯌꯥꯝ ꯅꯨꯡꯥꯏꯗꯧ ꯃꯥꯜꯂꯤ ꯈꯣꯟꯖꯦꯟꯁꯤ ꯑꯥ ꯑꯩꯈꯣꯏꯒꯤ ꯕꯦꯠ ꯁꯥꯕꯒꯤ ꯃꯑꯣꯡꯗ ꯑꯗꯨ ꯇꯧꯕꯤꯔꯣ
ꯑꯥ ꯃꯔꯨꯞ ꯕꯦꯠ ꯁꯥꯕꯃꯛꯀꯤꯗꯤ ꯍꯧꯖꯤꯛꯀꯤ ꯑꯣꯏꯅ ꯇꯧꯖꯔꯔꯣꯏꯒꯦ ꯑꯩ ꯃꯇꯥꯡ ꯆꯥꯕ ꯑꯝꯗ ꯇꯧꯖꯔꯛ ꯀꯦ ꯍꯧꯖꯤꯛꯀꯤꯗꯤ ꯑꯩꯁꯤ ꯑꯥ ꯏꯃꯨꯡꯒꯤ ꯃꯆꯥꯅꯨꯄꯥ ꯑꯍꯜ ꯑꯃ ꯑꯣꯏꯔꯒ ꯑꯩꯈꯣꯏꯒꯤ ꯑꯩꯈꯣꯏꯒꯤ ꯇꯣꯉꯥꯟ ꯆꯥꯕ ꯌꯥꯝ ꯄꯥꯝꯖꯕ ꯑꯗꯨꯒꯨꯝꯂꯕ ꯑꯃ ꯑꯣꯏꯅ ꯑꯩ ꯇꯧꯖꯔꯛꯀꯦ ꯑꯥ ꯃꯔꯨꯞ ꯑꯩ ꯍꯧꯖꯔꯛꯑꯒꯦꯀꯣ ꯑꯥꯏ ꯀꯩꯅꯣꯅꯤ ꯄꯥꯕ ꯑꯥ ꯅꯨꯄꯤꯅꯁꯨ ꯑꯩꯈꯣꯏ ꯇꯝꯈ꯭ꯔꯕꯅꯤ ꯑꯩ ꯂꯝꯒꯤ ꯃꯇꯥꯡꯁꯤꯗꯗꯤ ꯑꯩ ꯏꯅꯥꯎꯁꯤꯡꯗ ꯍꯥꯏꯗ꯭ꯔꯒꯁꯨ ꯑꯩꯅ ꯑꯄꯥꯝꯕ ꯀꯨꯁꯤ ꯇꯧꯕꯗ ꯌꯨꯝꯒꯤ ꯑꯃ ꯑꯍꯜ ꯑꯣꯏꯕꯅꯤꯅ ꯑꯩꯅ ꯑꯥ ꯊꯣꯏꯗꯣꯛꯅ ꯍꯦꯟꯅ ꯗ ꯋꯥꯔꯤ ꯋꯥꯇꯥꯏ ꯇꯧꯕꯒꯤ ꯗꯔꯀꯥꯔ ꯂꯩꯇꯦꯅ ꯈꯜꯂꯤ ꯄꯥꯕ ꯀꯩꯅꯣꯅꯤ ꯑꯩ ꯏꯝꯐꯥꯜꯗ ꯊꯕꯛ ꯃꯆꯥ ꯑꯃ ꯇꯧꯔꯨꯕꯅꯤꯅ ꯑꯩꯁꯨ ꯏꯆꯥꯒꯤ ꯈꯜꯂꯒ ꯅꯠꯇ꯭ꯔꯒ ꯑꯩꯈꯣꯏ ꯅꯨꯞ ꯄꯤꯒꯤ ꯈꯜꯂꯒ ꯍꯥꯏꯇꯥꯔꯦꯝ ꯑꯥ ꯏꯝꯐꯥꯜꯗ ꯌꯨꯝ ꯍꯣꯡꯉꯒꯦꯅ ꯈꯜꯂꯤ ꯄꯥꯕ ꯑꯗꯨꯗ ꯍꯧꯖꯤꯛ ꯀꯥꯡꯒꯤ ꯑꯩꯈꯣꯏꯒꯤ ꯏꯆꯥ ꯏꯅꯥꯎꯁꯤꯡꯁꯤꯅꯃꯛ ꯁꯤ ꯑꯦ ꯀꯅꯥꯅꯣ ꯀꯔꯤꯅꯣ ꯍꯦꯛ ꯀꯥꯎꯕꯁꯤꯗ ꯑꯩꯁꯤ ꯈꯤꯇꯪ ꯑꯥ ꯅꯨꯡꯉꯥꯏꯖꯗꯕꯩ ꯋꯥꯅꯤꯗ ꯑꯥ ꯃꯣꯏꯁꯤ ꯑꯩꯅ ꯄꯤꯛꯂꯤꯉꯩꯗ ꯑꯩꯈꯣꯏꯒꯤ ꯅꯥꯊꯤ ꯁꯥꯔꯒ ꯌꯥ ꯌꯨꯠ ꯆꯔꯛꯏꯕꯅꯤ ꯍꯥꯏꯖꯔꯤꯕ ꯑꯗꯨꯒ ꯑꯩꯅ ꯑꯥ ꯃꯌꯥꯝ ꯃꯅꯥꯎꯕꯁ ꯃꯅꯥꯎꯄꯥꯁꯤꯡꯒꯤ ꯈꯟꯕꯗ ꯑꯥ ꯐꯤꯖꯦꯠ ꯐꯤꯔꯣꯜꯗꯒꯤ ꯅꯠꯇꯅ ꯑꯩꯈꯣꯏ ꯌꯨꯝꯗ ꯂꯩꯕ ꯐꯪꯉꯛꯇꯕ ꯑꯗꯨꯒꯨꯝꯂꯕ ꯃꯩ ꯌꯥꯝꯕ ꯑꯅꯤꯅ ꯑꯥ ꯊꯝꯖꯔꯤꯕꯅꯤ ꯄꯥꯕ ꯁꯨꯃꯥꯏꯅ ꯇꯦꯟꯇꯛꯅ ꯇꯧꯖꯦ ꯃꯇꯨꯡꯑꯝꯗ ꯑꯩꯈꯣꯏꯒꯤ ꯃꯔꯨꯞꯁꯨ ꯁꯤꯒꯤ ꯃꯇꯥꯡꯗ ꯀꯔꯤ ꯀꯔꯤ ꯑꯄꯥꯝꯕ ꯅꯨꯡꯉꯥꯏꯕ ꯑꯗꯒꯤ ꯇꯧꯅꯤꯡꯕ ꯀꯩꯀꯩ ꯂꯩꯗꯣ ꯍꯥꯏꯐꯦꯠꯇꯪ ꯊꯝꯕꯤꯌꯨ
ꯑ ꯃꯔꯨꯞ ꯑꯥ ꯑꯩꯈꯣꯏꯒꯤ ꯃꯔꯨꯞꯀꯤ ꯈꯣꯟꯖꯦꯟ ꯖꯦꯛ ꯇꯥꯕꯗ ꯊꯨꯨꯞ ꯊꯨꯞ ꯂꯥꯎꯕ ꯄꯣꯛꯄ ꯍꯥꯏꯇꯥꯔꯦ ꯑꯗꯨꯅ ꯃꯔꯨꯞꯇꯒꯤ ꯑꯩꯅ ꯑꯃꯨꯛ ꯇꯥꯖꯅꯤꯡꯉꯤꯁꯦ ꯑꯈꯣꯏꯒꯤ ꯑꯥ ꯑꯩꯈꯣꯏꯒꯤ ꯃꯥꯁꯛꯅꯥꯏꯔꯕ ꯑꯩꯈꯣꯏꯒꯤ ꯑꯦꯇꯔꯑꯃꯅ ꯀꯞꯄꯒ ꯋꯥ ꯉꯥꯡꯕꯒꯤ ꯃꯑꯣꯡꯗꯝ ꯑꯝ ꯇꯧꯕꯤꯔꯛꯑꯣ ꯑꯩꯈꯣꯏ ꯑꯥ ꯃꯃꯤꯡꯗꯨꯗꯤ ꯄꯟꯖꯔꯣꯏꯒꯦ ꯄꯥꯟꯕ ꯅꯨꯡꯉꯥꯏꯇ꯭ꯔꯦ ꯑꯗꯨꯅ ꯀꯞꯄꯒ ꯋꯥ ꯉꯥꯡꯕꯗ ꯌꯥꯝꯅ ꯃꯃꯤꯡ ꯆꯠꯄ ꯑꯩꯈꯣꯏꯒꯤ ꯃꯤꯅꯒ ꯃꯇꯧ ꯇꯝꯅꯔꯤꯕ ꯑꯗꯨꯒꯨꯝꯂꯕ ꯕꯥ ꯁꯛꯅꯥꯏꯔꯕ ꯐꯤꯂꯝ ꯀꯨꯝꯕ ꯅꯨꯄꯥ ꯑꯃꯅꯦ ꯑꯗꯨꯒꯤ ꯃꯇꯦꯛ ꯑꯃꯇꯪ ꯇꯧꯕꯤꯔꯛꯎꯅꯦ
ꯌꯥꯅꯤ ꯌꯥꯅꯤ ꯃꯔꯨꯞ ꯑꯩ ꯇꯧꯖꯒꯦ ꯑꯩꯈꯣꯏꯒꯤ ꯌꯥꯝꯅꯃꯛ ꯃꯥꯟꯗ꯭ꯔꯒꯁꯨ ꯑꯥ ꯈꯖꯤꯛꯇꯪ ꯃꯥꯟꯕꯤꯔꯒꯗꯤ ꯃꯔꯨꯞꯅ ꯑꯗꯨꯝ ꯊꯥꯒꯠꯄ ꯐꯣꯡꯗꯣꯛꯄꯤꯔꯛꯎ ꯑꯩꯒꯤ ꯑꯥ ꯏꯀꯥꯏꯗꯥꯅꯕ ꯍꯥꯏꯇꯥꯔꯦ ꯑꯥ ꯃꯔꯨꯞꯅ ꯍꯥꯏꯕꯤꯔꯤꯕ ꯑꯦꯛꯇꯔꯗꯨꯒꯤ ꯃꯇꯥꯡꯗ ꯑꯩ ꯐꯖꯅ ꯃꯨꯟꯅ ꯈꯪꯖꯩ ꯑꫭꯏ ꯌꯥꯝ ꯁꯥꯡꯅꯗꯤ ꯇꯧꯖꯔꯣꯏꯒꯦ ꯑꯗꯨꯕꯨ ꯑꯩꯈꯣꯏꯒꯤ ꯌꯥꯝ ꯅꯨꯡꯁꯤꯕ ꯐꯤꯂꯝ ꯑꯃꯒꯤ ꯃꯇꯦꯛꯇ ꯃꯥꯒꯤ ꯃꯃꯥ ꯃꯄꯥ ꯀꯅꯥꯁꯨ ꯂꯩꯇꯦ ꯍꯥꯏꯕꯒꯤ ꯃꯇꯥꯡꯗ ꯃꯍꯥꯛꯅ ꯀꯞꯄꯒ ꯋꯥꯔꯤ ꯂꯤꯕꯒꯤ ꯃꯇꯥꯡꯗꯨ ꯑꯩ ꯍꯥꯏꯐꯦꯠ ꯊꯝꯖꯒꯦ ꯃꯔꯨꯞ ꯃꯨꯟꯅꯥ ꯇꯥꯕꯤꯌꯨ
ꯎꯝ ꯐꯖꯅ ꯃꯔꯨꯞ ꯃꯈꯥ ꯑꯗꯨꯝ ꯇꯥꯕꯤꯔꯛꯑꯣ ꯇꯥꯖꯔꯤ
ꯍꯤꯅ ꯊꯥ ꯁꯪꯁꯥꯔꯁꯤꯗ ꯀꯅꯥꯁꯨ ꯂꯩꯇꯦ ꯄꯤꯁꯛ ꯄꯤꯛꯅ ꯏꯃꯥ ꯏꯄꯥꯅ ꯍꯨꯟꯇꯣꯛꯂꯝꯕ ꯃꯤꯒꯤ ꯃꯤꯌꯨꯝꯗ ꯁꯩꯗꯥꯡꯕ ꯃꯆꯥꯅꯦ ꯑꯣ ꯁꯨꯃꯥꯏꯅ ꯇꯦꯟꯇꯛꯅ ꯊꯝꯖꯒꯦ ꯑꯩ ꯅꯣꯛꯄꯗ ꯈꯥꯡꯕ ꯉꯝꯗ꯭ꯔꯦ ꯃꯔꯨꯞ
ꯑ ꯃꯥꯅꯦ ꯃꯔꯣꯞ ꯌꯥꯝꯅ ꯐꯠꯖꯔꯕ ꯌꯥꯝꯅ ꯃꯥꯜꯂꯕ ꯋꯥꯔꯤ ꯀꯦꯌꯥꯃꯁꯨ ꯁꯥꯟꯅꯕꯤꯈ꯭ꯔꯦ ꯗꯣ ꯃꯔꯨꯞꯁꯦ ꯑ ꯍꯥꯟꯅ ꯃꯃꯥꯡꯗ ꯂꯤꯂꯥ ꯗ꯭ꯔꯥꯃꯒꯗꯤ ꯌꯥꯎꯕꯤꯔꯛ ꯄ ꯂꯩꯕ꯭ꯔꯥ ꯑꯗꯣ ꯌꯥꯎꯕꯤꯔꯛꯄ ꯇꯥꯔꯒꯗꯤ ꯀꯔꯤ ꯀꯔꯤ ꯑꯦꯋꯥꯔꯠ ꯀꯗꯤ ꯐꯪꯈ꯭ꯔꯦ ꯍꯥꯏꯕ ꯁꯨ ꯍꯥꯏꯐꯦꯠ ꯊꯝꯕꯤꯌꯨ
ꯑꯥ ꯃꯔꯨꯞ ꯑꯩꯁꯦ ꯌꯥꯎꯈ꯭ꯔꯦ ꯑꯩ ꯑꯉꯥꯡ ꯑꯣꯏꯔꯤꯉꯩꯗꯒꯤ ꯍꯥꯏꯗꯤ ꯑꯉꯥꯡ ꯑꯁꯤ ꯌꯥꯝ ꯑꯉꯥꯡꯗꯤ ꯅꯠ ꯇꯦ ꯑꯩ ꯀ꯭ꯂꯥꯁ ꯑꯩꯠ ꯅꯥꯏꯟ ꯀꯔꯛ ꯄ ꯁ꯭ꯋꯥꯏꯗꯒꯤ ꯑꯩꯈꯣꯏ ꯂꯩꯀꯥꯏꯒꯤ ꯏꯌꯥꯝꯕꯖꯤꯡꯅ ꯄꯨꯊꯣꯛꯄꯤꯗꯅ ꯗ꯭ꯔꯃꯥꯒꯨꯝꯕ ꯀꯩꯒꯨꯝꯕꯗꯤ ꯑꯗꯨꯝ ꯌꯥꯎꯖꯔꯛꯑꯦ ꯂꯥꯏꯕꯛ ꯊꯤꯕꯅ ꯑꯩ ꯐꯥꯔꯁꯁꯦ ꯑꯗꯨꯝ ꯇꯥꯖꯔꯛꯏ ꯂꯥꯏꯕꯛ ꯐꯕ ꯅꯨꯃꯤꯠꯇꯅ ꯑꯗꯨꯝ ꯑꯩꯁꯨ ꯃꯀꯣꯛ ꯑꯗꯨꯝ ꯇꯥꯖꯩ ꯑꯗꯨ ꯑꯩꯖꯦ ꯑꯈꯣꯏꯒꯤ ꯀꯣꯂꯦꯖ ꯀꯥꯔꯕ ꯃꯇꯝ ꯐꯥꯎꯗ ꯑꯩꯖꯦ ꯃꯇꯝ ꯀꯨꯏꯅ ꯗ꯭ꯔꯃꯥꯒꯤꯖꯤꯗ ꯊꯣꯛꯑꯝꯃꯦ ꯑꯥ ꯏꯁꯇꯦꯠꯀꯤ ꯊꯥꯛꯇꯕꯨꯗꯤ ꯁꯔꯀꯥꯔꯅ ꯌꯦꯡ ꯌꯦꯡꯁꯤꯟꯕꯤꯗꯕ ꯍꯥꯏꯒꯗ꯭ꯔꯥ ꯈꯪꯗꯦ ꯑꯗꯨꯒ ꯑꯩꯖꯦ ꯑꯥ ꯃꯤꯡ ꯑꯣꯟꯅꯕꯒꯤꯔ ꯀꯩꯅꯣ ꯑꯩꯖꯦ ꯑꯣꯟꯅ ꯇꯩꯅꯅ ꯄ꯭ꯔꯥꯏꯖ ꯄꯤꯒꯤꯕ ꯍꯥꯏꯇꯥꯔꯦ ꯑꯗꯨ ꯊꯣꯏꯗꯣꯛꯄ ꯑꯩꯈꯣꯏꯒꯤ ꯖꯒꯣꯏ ꯏꯁꯩꯒꯤ ꯃꯇꯥꯡꯗꯁꯨ ꯑꯩꯁꯦ ꯑꯗꯨꯛꯀꯤ ꯃꯇꯤꯛ ꯌꯥꯝꯂꯕ ꯃꯅꯥ ꯐꯪꯖꯔꯛꯏ ꯊꯣꯏꯗꯣꯛ ꯍꯦꯟꯗꯣꯛꯅ ꯑꯈꯣꯏꯒꯤ ꯖꯒꯣꯏ ꯑꯈꯣꯏꯒꯤ ꯆꯤꯡꯃꯤꯁꯤꯡꯒꯤ ꯖꯒꯣꯏ ꯃꯩꯇꯩꯒꯤ ꯖꯒꯣꯏ ꯂꯩꯔꯤꯕ ꯃꯌꯥꯝꯁꯤꯗ ꯑꯥ ꯌꯥꯝꯅ ꯍꯩꯖꯩ ꯑꯗꯨꯒ ꯑꯩꯅ ꯌꯥꯝ ꯄꯥꯝꯖꯕꯗꯤ ꯃꯤꯒꯤ ꯃꯇꯧ ꯇꯝꯂꯒ ꯈꯣꯟꯖꯦꯜ ꯁꯥꯕꯁꯤꯅꯤ ꯃꯔꯨꯞ ꯑꯗꯨꯕꯨ ꯏꯔꯥꯡ ꯄꯔꯥꯡ ꯂꯩꯁꯟꯈꯤꯕ ꯊꯕꯛ ꯑꯦꯡꯈꯥꯡ ꯐꯪꯅꯕ ꯁꯦꯟ ꯊꯨꯝ ꯊꯣꯛꯅꯕ ꯍꯣꯠꯅꯕꯗ ꯏꯁꯥꯒꯤ ꯑꯅꯤꯡ ꯑꯄꯥꯝꯕ ꯃꯪꯂꯥꯟ ꯀꯌꯥꯃꯗꯤ ꯃꯥꯡꯈ꯭ꯔꯕꯅꯤ ꯁꯤꯅꯤ ꯃꯔꯨꯞ ꯑꯩꯒꯤ ꯇꯦꯟꯇꯛꯄ ꯋꯥꯔꯤ
ꯌꯥꯝꯅ ꯅꯨꯡꯁꯤꯕ ꯇꯥꯕꯗ ꯌꯥꯝꯅ ꯑꯥ ꯄꯨꯛꯅꯤꯡ ꯅꯨꯡꯁꯤꯕ ꯋꯥꯔꯤ ꯑꯃꯅꯤ ꯃꯔꯨꯞ ꯑꯗꯣ ꯃꯔꯨꯞꯁꯦ ꯃꯊꯪ ꯇꯥꯔꯛꯄ ꯄꯨꯟꯁꯤꯗ ꯍꯥꯏꯗꯤ ꯇꯨꯡꯒꯤ ꯄꯨꯟꯁꯤꯗꯗꯤ ꯀꯔꯤ ꯀꯔꯝꯕ ꯃꯈꯜꯒꯤ ꯊꯕꯛ ꯑꯗꯨ ꯂꯧꯈꯠꯀꯦ ꯍꯥꯏꯗꯅ ꯈꯟꯕꯤꯕꯒꯦ ꯑꯗ ꯑꯃꯗꯤ ꯃꯔꯨꯞ ꯃꯊꯪ ꯇꯥꯔꯛꯄ ꯄꯨꯟꯁꯤꯗ ꯇꯨꯡꯒꯤ ꯄꯨꯟꯁꯤꯗ ꯑ ꯗ꯭ꯔꯃꯥ ꯂꯤꯂꯥꯒꯤ ꯑꯣꯏꯕ ꯍꯤꯔꯝ ꯑꯁꯤꯗ ꯈꯣꯡꯗꯥꯒꯦ ꯍꯥꯏꯅꯗꯤ ꯈꯟꯕ ꯂꯩꯕꯤꯕ꯭ꯔꯥ ꯅꯠꯇ꯭ꯔꯒ ꯑꯇꯣꯞꯄ ꯀꯔꯤ ꯀꯔꯤ ꯄꯥꯝꯕꯩ ꯄꯥꯏꯈꯠꯀꯦ ꯍꯥꯏꯅꯗꯤ ꯈꯟꯕ ꯂꯩꯕꯤꯕꯒꯦ
ꯇꯁꯦꯡꯕꯅꯤ ꯃꯔꯨꯝ ꯃꯁꯤ ꯆꯍꯤꯁꯤ ꯑꯩꯁꯤ ꯌꯥꯝꯅ ꯌꯥꯝꯕꯗꯤ ꯅꯠꯇ꯭ꯔꯤ ꯑꯗꯨꯕꯨ ꯑꯩꯒꯤ ꯁꯛꯐꯝ ꯑꯩꯒꯤ ꯈꯣꯟꯖꯦꯜꯁꯤꯅ ꯍꯦꯛ ꯌꯦꯡꯕꯃꯛꯇ ꯆꯍꯤ ꯅꯤꯐꯨꯒꯤ ꯁꯕꯥꯟꯗ ꯍꯦꯛꯇ ꯃꯥꯟꯕ ꯇꯁꯦꯡꯅ ꯃꯔꯨꯞ ꯑꯩꯁꯤ ꯑꯩꯒꯤ ꯆꯍꯤꯁꯤ ꯑꯗꯨꯛꯀꯤ ꯃꯇꯤꯛ ꯅꯧꯔꯤꯕ ꯇꯒꯠ ꯇꯒꯠ ꯇꯦꯛꯂꯤꯕ ꯈꯣꯏꯒꯤ ꯏꯟꯈꯠꯂꯛꯄꯗ ꯉꯥꯏꯔꯤꯕ ꯄꯥꯈꯪ ꯆꯍꯤ ꯀꯨꯜꯍꯨꯝꯗꯣꯏ ꯀꯨꯟꯃꯔꯤꯒꯤ ꯑ ꯂꯦꯡꯒꯥꯅꯦ ꯑꯗꯨꯕꯨ ꯑꯩꯒꯤ ꯈꯣꯟꯖꯦꯜ ꯑꯩꯒꯤ ꯁꯛꯐꯝ ꯑꯩꯒꯤ ꯏꯣꯌꯦꯡ ꯏꯇꯧ ꯑꯩꯅ ꯉꯥꯡꯊꯣꯔꯛꯄ ꯑꯩꯅ ꯆꯥꯊꯣꯔꯛꯄ ꯁꯦꯠꯇꯣꯔꯛꯄ ꯐꯤꯖꯦ ꯂꯩꯇꯦꯡ ꯀꯌꯥ ꯑꯁꯤꯗ ꯑꯩꯁꯤ ꯆꯍꯤ ꯅꯤꯐꯨ ꯌꯥꯡꯈꯩꯒꯤ ꯂꯣꯒꯥꯅ ꯇꯧꯒꯗꯕ ꯀꯌꯥ ꯑꯃ ꯇꯧꯏꯤ ꯍꯥꯏꯗꯨꯅ ꯑꯩꯒꯤ ꯏꯃꯥꯁꯤꯡꯅ ꯑꯩꯒꯤ ꯏꯃꯨꯡ ꯃꯅꯨꯡꯒꯤ ꯃꯤꯑꯣꯏꯁꯤꯡꯅ ꯇꯠꯇꯅ ꯇꯥꯛꯄꯤ ꯆꯍꯤꯗꯤ ꯂꯩꯔꯤ ꯃꯔꯝ ꯑꯗꯨꯅ ꯑꯩꯁꯦ ꯂꯥꯏꯕꯛ ꯐꯗꯅ ꯈꯣꯏꯒꯤ ꯁꯛ ꯈꯪꯕꯤꯔꯒꯗꯤ ꯑꯩꯈꯣꯏꯒꯤ ꯑꯣꯖꯥꯁꯤꯡꯒꯤ ꯃꯇꯨꯡ ꯏꯟꯅꯗꯅ ꯑꯩꯁꯦ ꯃꯇꯝ ꯈꯔ ꯃꯌꯥꯝꯒꯤ ꯁꯦꯕꯥ ꯍꯣꯠꯅꯕ ꯉꯥꯏꯍꯥꯛꯀꯤ ꯅꯨꯡꯉꯥꯏꯅꯕ ꯇꯧꯖꯒꯦꯗꯤ ꯈꯜꯂꯤ ꯑꯗꯨꯕꯨ ꯍꯧꯖꯤꯛ ꯍꯧꯖꯤꯛꯀꯤ ꯑꯣꯏꯅꯗꯤ ꯑꯩꯒꯤ ꯏꯃꯥꯟꯅꯕ ꯑꯩꯒ ꯁꯨꯃꯥꯏꯅ ꯄꯨꯟꯕꯗ ꯌꯥꯝꯅ ꯉꯥꯎꯕ ꯅꯨꯡꯉꯥꯏꯃꯤꯟꯅꯕ ꯍꯥꯏꯇꯥꯔꯦꯀꯣ ꯑꯗꯨꯒꯨꯝꯕ ꯑꯃ ꯂꯩ ꯃꯥꯒ ꯄꯨꯜꯂꯒ ꯑꯩꯁꯤ ꯋꯥꯔꯤ ꯋꯥꯇꯥꯏ ꯈꯔ ꯂꯤꯗꯅ ꯈꯣꯠꯇꯅ ꯇꯇꯨꯨꯞꯇ ꯀꯩꯗ ꯊꯥꯒꯠꯇꯅ ꯃꯌꯥꯝꯒꯤ ꯁꯦꯕꯥ ꯇꯦꯛꯛ ꯇꯦꯛ ꯇꯦꯛ ꯇꯧꯕ ꯍꯧꯖꯔꯤ ꯑꯗꯨꯕꯨ ꯃꯌꯥꯝꯒꯤ ꯇꯧꯕꯤꯃꯟ ꯈꯔꯗꯤ ꯋꯥꯠꯂꯤ ꯍꯥꯏꯕ ꯇꯥꯔꯦ ꯈꯪꯕꯤꯕ ꯌꯧꯗꯕꯒꯤꯁꯨ ꯑꯣꯏꯕ ꯑꯗꯨꯒ ꯑꯍꯧꯕꯅ ꯑꯩꯈꯣꯏꯒꯤ ꯇꯧꯕꯗ ꯉꯥꯏꯔꯤꯕꯒꯤꯁꯨ ꯑꯣꯏꯕ ꯑꯗꯨ ꯃꯇꯨꯡ ꯇꯥꯔꯛꯄꯗ ꯃꯥꯏ ꯀꯌꯥ ꯄꯥꯛꯀꯅꯤ ꯈꯜꯂꯤ ꯁꯨꯃꯥꯏꯅ ꯑꯩꯒꯤ ꯋꯥꯔꯤꯅꯤ ꯃꯔꯨꯞꯀꯤꯗꯤ ꯀꯔꯤ ꯀꯔꯤ ꯍꯣꯠꯅꯕꯤꯔꯤ
ꯑꯥ ꯃꯔꯨꯞ ꯑꯣꯏꯁꯨ ꯊꯣꯏꯗꯣꯛꯄ ꯀꯔꯤꯁꯨ ꯇꯧꯖꯗꯦ ꯑꯗꯨꯕꯨ ꯑꯥ ꯃꯔꯨꯞꯀꯤ ꯑꯗꯨꯒꯨꯝꯅ ꯌꯨꯇꯨꯨꯞꯇ ꯀꯔꯤ ꯀꯔꯤ ꯈꯔ ꯇꯧꯕ ꯌꯥꯕ ꯈꯔ ꯊꯕꯛ ꯇꯧꯖꯔꯤ ꯑꯗꯨꯒ ꯑꯥ ꯑꯩꯈꯣꯏꯒꯤ ꯚꯣꯏꯁ ꯑꯁꯤꯕꯨ ꯇꯥꯕꯤꯔꯤꯕ ꯃꯌꯥꯝꯒꯤ ꯃꯐꯝꯗꯁꯨ ꯇꯦꯟ ꯇꯛꯄ ꯋꯥꯐꯝ ꯑꯃ ꯊꯝꯖꯒꯦ ꯃꯗꯨꯗꯤ ꯑꯩꯈꯣꯏꯒꯤ ꯌꯨꯇꯨꯞꯇ ꯕꯤ ꯑꯥꯔ ꯑꯦꯛꯁꯄ꯭ꯂꯅꯦꯁꯟ ꯍꯥꯏꯅ ꯆꯦꯅꯦꯜ ꯑꯃ ꯂꯩꯕꯅꯦ ꯃꯌꯥꯝꯅ ꯅꯨꯡꯁꯤꯕꯤꯔꯒꯗꯤ ꯃꯗꯨ ꯆꯪꯉꯒ ꯑꯥ ꯁꯞꯁ꯭ꯔꯥꯞ ꯑꯃꯃꯝ ꯇꯧꯔꯒ ꯄꯨꯛꯅꯤꯡ ꯊꯧꯒꯠꯄꯤꯕ ꯑꯣꯏꯅ ꯑꯩꯈꯣꯏꯒꯤ ꯀꯃꯦꯟ ꯑꯃ ꯇꯪ ꯇꯧꯕꯤꯔꯝꯃꯣ ꯑꯩꯈꯣꯏꯒꯤ ꯃꯁꯤꯒꯤ ꯈꯨꯊꯥꯡꯗꯒꯤ ꯂꯥꯛꯄꯅꯤ ꯍꯥꯏꯕꯗꯨꯁꯨ ꯃꯇꯦꯛ ꯑꯃ ꯊꯝꯕꯤꯔꯝꯃꯣ ꯃꯗꯨꯅ ꯇꯧꯕꯤꯔꯒꯗꯤ ꯌꯥꯝꯅ ꯅꯨꯡꯉꯥꯏꯖꯒꯅꯤ ꯍꯥꯏꯕ ꯊꯝꯖꯒꯦ ꯑꯩꯈꯣꯏꯒꯤ ꯆꯦꯅꯦꯜ ꯑꯁꯤꯗ ꯊꯥꯒꯠꯆꯔꯤꯕꯁꯤ ꯐꯨꯡꯒꯥ ꯋꯥꯔꯤꯅꯆꯤꯡꯕ ꯑꯗꯥꯒꯤ ꯐꯤꯂꯝꯒꯤ ꯑꯦꯛꯁꯄ꯭ꯂꯦꯅꯦꯁꯟꯅꯆꯤꯡꯕ ꯀꯌꯥ ꯑꯃ ꯑꯗꯨꯒꯨꯝꯕ ꯀꯌꯥ ꯑꯃ ꯊꯥꯒꯠꯆꯔꯤ ꯃꯌꯥꯝꯅꯁꯨ ꯍꯥꯏꯐꯦꯠ ꯆꯪꯉꯒ ꯀꯩꯁꯨ ꯀꯨꯏꯕ ꯅꯠꯇꯦ ꯃꯌꯥꯝꯅꯁꯨ ꯍꯥꯏꯐꯦꯠ ꯆꯪꯉꯒ ꯊꯕꯛ ꯂꯩꯇꯕ ꯀꯥꯟꯗ ꯁꯨꯝꯅꯤꯡꯉꯥꯏ ꯂꯩꯔꯛꯇꯕ ꯀꯥꯟꯗ ꯁꯨꯝ ꯃꯇꯦꯛ ꯑꯃ ꯇꯥꯕꯤꯔꯒꯗꯤ ꯌꯥꯝ ꯅꯨꯡꯉꯥꯏꯖꯒꯅꯤ ꯍꯥꯏꯅ ꯊꯝꯖꯒꯦ ꯃꯔꯨꯞ
ꯑꯗꯣ ꯃꯔꯨꯞ ꯀꯤ ꯍꯥꯏꯔꯤꯕ ꯆꯦꯅꯦꯜꯗꯨꯗ ꯑꯩꯁꯤ ꯑꯩꯈꯣꯏꯒꯤ ꯈꯣꯟꯖꯦꯜꯂꯣꯏ ꯑꯣꯏꯅ ꯌꯥꯎꯕꯗꯤ ꯀꯔꯤ ꯀꯥꯏꯒꯗꯕ ꯂꯩ ꯑꯩꯒꯤ ꯈꯣꯟꯖꯦꯜ ꯑꯁꯤ ꯑꯥ ꯃꯌꯥꯝꯅꯕꯨꯗꯤ ꯍꯣꯏ ꯇꯥꯕꯗꯕꯨꯗꯤ ꯅꯨꯡꯉꯥꯏꯅꯕꯗꯤ ꯂꯣꯏ ꯊꯝꯕꯤꯕ ꯑꯗꯨ ꯃꯔꯨꯞ ꯍꯣꯏꯒꯤꯗꯨꯗ ꯑꯩꯈꯣꯏꯒꯤ ꯚꯣꯀꯦꯂꯤꯁ ꯑꯃ ꯑꯣꯏꯅ ꯈꯣꯟꯖꯦꯜ ꯂꯣꯏ ꯑꯃꯅ ꯑꯣꯏꯅ ꯌꯥꯎꯕꯗ ꯀꯔꯤꯀꯥꯏꯒꯗꯕ ꯂꯩ ꯑꯩꯈꯣꯏꯒꯤ ꯑꯍꯥꯡꯕ ꯐꯪꯕ ꯐꯤꯕꯝ ꯑꯥ ꯀꯩꯅꯣꯒ ꯁꯤꯠꯀ ꯂꯩꯇꯥꯗꯤ ꯑꯩ ꯃꯦꯟꯁꯤꯟꯖꯒꯦ
ꯑꯥ ꯌꯥꯝ ꯊꯤꯅ ꯍꯥꯡꯉꯤ ꯃꯔꯨꯞ ꯃꯦꯟꯁꯤꯟꯕꯤꯌꯨ ꯃꯀꯣꯛꯇ ꯗꯨꯝ ꯃꯦꯟꯁꯤꯟꯕꯤꯔꯁꯨ ꯌꯥꯔꯒꯅꯤ ꯈꯣꯏꯒꯤ ꯐꯝꯐꯝꯁꯦ ꯑꯗꯨꯛꯀꯤ ꯃꯇꯤꯛ ꯍꯥꯡꯉꯤ ꯑꯥ ꯀꯅꯥꯝꯇ ꯐꯝꯕꯤꯗꯕꯒꯨꯝꯕꯅꯤ ꯍꯥꯏꯅ ꯊꯝꯖꯒꯦ ꯃꯔꯨꯞ
ꯌꯥꯝꯅ ꯅꯨꯡꯉꯥꯏꯖꯩ ꯃꯔꯨꯞꯅ ꯁꯨꯃꯥꯏꯅ ꯑꯩꯒꯤ ꯑꯥ ꯃꯇꯝ ꯀꯨꯏꯅ ꯃꯥꯡꯂꯨꯔꯕ ꯑꯁꯥ ꯀꯌꯥ ꯑꯃ ꯅꯧꯍꯧꯅꯅ ꯃꯌꯣꯟ ꯆꯣꯡꯍꯟꯕꯤꯕꯒꯤꯗꯃꯛꯇ ꯌꯥꯝꯅ ꯊꯥꯒꯠꯄ ꯐꯣꯡꯗꯣꯛꯆꯩ ꯃꯇꯥꯡ ꯆꯥꯕꯗ ꯃꯔꯨꯞ ꯎꯅꯗꯨꯅ ꯈꯣꯏ ꯁꯛꯈꯪꯅꯗꯨꯅ ꯑꯥ ꯑꯩ ꯉꯝꯖꯕ ꯈꯔ ꯀꯠꯆꯒꯦ ꯑꯍꯥꯎ ꯑꯊꯨꯝ ꯈꯔ ꯑꯗꯨꯒ ꯉꯁꯥꯏꯒꯤ ꯑꯩꯅ ꯇꯧꯖꯒꯤꯕ ꯗꯥꯏꯂꯣꯛꯁꯤꯡ ꯑꯃꯗꯤ ꯀꯩꯀꯩ ꯃꯌꯥꯝꯗꯨ ꯑꯥ ꯃꯌꯥꯝꯅ ꯇꯥꯕꯤꯔꯒ ꯑꯥ ꯅꯨꯡꯉꯥꯏꯕꯤꯗꯕ ꯈꯣꯠꯇꯕ ꯇꯧꯕꯤꯒꯅꯣ ꯑꯗꯅꯖꯨ ꯊꯝꯖꯒꯦ ꯑꯥ ꯉꯁꯤꯒꯤꯗꯤ ꯃꯔꯨꯞꯁꯨ ꯊꯕꯛ ꯏꯪꯈꯥꯡ ꯇꯧꯊꯣꯛꯄꯤꯔꯨꯔꯣ ꯑꯩꯁꯨ ꯑꯈꯣꯏꯒꯤ ꯑꯥ ꯇꯧꯒꯗꯕ ꯊꯕꯛ ꯈꯔ ꯂꯩꯖꯩ ꯊꯝꯖꯔꯒꯦ ꯃꯔꯨꯞ ꯌꯥꯝ ꯅꯨꯡꯉꯥꯏꯖꯔꯦ
ꯐꯒꯅꯤ ꯃꯔꯨꯞ